ꯍꯣꯂꯣ
ꯇꯔ
ꯇꯥꯏꯌꯦ ꯇꯥꯏꯌꯦ ꯅꯪ ꯆ
ꯇꯥꯔꯦ
ꯇꯥꯔꯦꯃꯤ ꯇꯔꯦꯃꯤ
ꯀꯣꯟꯊꯧꯖꯝ ꯂ ꯅꯪꯅꯦꯀꯣ ꯀꯣꯟꯊꯧꯖꯝ ꯂꯥꯏꯔꯦꯝꯕꯤꯒꯤ ꯋꯥꯔꯤꯗꯨꯣ ꯈꯪꯕ꯭ꯔꯥ
ꯈꯪꯗꯤꯌꯦ
ꯍ
ꯈꯪꯗꯦꯅꯦ ꯈꯪꯗꯦ ꯍꯥꯏꯔꯗꯤ ꯃꯤꯁꯨ ꯇꯥꯗꯕ꯭ꯔꯥ ꯀꯔꯤꯝꯇ ꯈꯪꯗ ꯎꯝ ꯍꯣꯏ ꯂꯤꯔꯛꯑꯣ ꯇꯥꯔꯒꯦ ꯑꯗꯨꯗꯤ ꯌꯦꯝ ꯊꯨꯒꯥꯏꯔꯦ ꯑꯩꯅ ꯂꯤꯔꯛꯑꯣ ꯍꯥꯏꯕ ꯇꯥꯏ ꯍꯥꯏꯕ ꯃꯁꯤ ꯎꯝ ꯆꯥꯛꯁꯦ ꯌꯥꯏꯔꯤ ꯑꯩ ꯏꯟꯖꯥꯡꯅꯤ ꯏꯟꯖꯥꯡ ꯍꯣꯏ ꯍꯣꯏ ꯊꯣꯡꯉꯤꯑ
ꯅꯪꯒꯤ ꯔꯥꯏꯁ ꯀꯨꯀꯔꯗꯣ ꯑꯩ ꯅꯣꯡꯃ ꯋꯥꯏꯒꯦ ꯑꯗꯨꯒꯅꯦ ꯑꯩ ꯈꯦꯇ꯭ꯔꯤ ꯍꯧꯒꯦ ꯍꯣꯁ
ꯑꯩ ꯔꯁꯨ ꯀ ꯂꯩꯇ ꯍꯦꯛ ꯀꯅꯣ ꯑꯩꯔꯁꯨ ꯀ ꯂꯩꯇ
ꯅꯣꯏ ꯀꯥꯗ ꯑꯃꯗꯤ ꯂꯩꯗꯨꯗꯤ
ꯂꯩꯇꯦ ꯑꯩꯗ꯭ꯔꯦꯁꯔ ꯀꯔ ꯂꯩꯇꯦ ꯀꯥꯎꯁꯤꯜꯂꯅꯤ
ꯍꯣꯏ ꯌꯥꯔꯦ ꯀꯟꯊꯧꯖꯝ ꯂꯥꯏꯌꯦꯡꯕꯤꯒꯤ ꯋꯥꯔꯤꯗꯣ ꯂꯤꯔꯛꯀꯦꯁꯦ ꯃꯥꯁꯦ ꯁꯦ ꯃꯤꯅꯦꯕꯀꯣ ꯑꯁꯦꯡꯕꯗꯤ ꯃꯤ ꯑꯗꯨꯒꯅꯦ ꯁꯔꯥꯔꯦꯟꯗꯣ ꯂꯥꯏꯅꯤꯗꯅ ꯃꯥꯁꯤꯅꯅꯦꯀꯣ ꯅꯨꯄꯤꯁꯦ ꯄꯥꯝ ꯅꯦꯕ ꯃꯤꯕꯨꯗꯤ ꯃꯤ ꯑꯗꯨꯒꯤ ꯃꯥꯅ ꯂꯧꯈꯠꯈ꯭ꯔꯅꯤ ꯅꯨꯄꯤꯁꯦ ꯦ ꯃꯥꯅ ꯄꯥꯝꯃꯕꯅꯤꯅ ꯑꯗꯨꯒ ꯑꯥ ꯃꯊꯛꯇ ꯁꯣꯔꯥꯔꯦꯟꯗ ꯂꯩꯈ꯭ꯔꯅꯤꯗꯅꯀꯣ ꯑꯗꯨꯒ ꯅꯨꯄꯤꯁꯤꯗꯤ ꯑꯗꯣ ꯃꯣꯏ ꯑꯅꯤꯁꯤ ꯁꯨꯃꯥꯏ ꯍꯥꯏꯅꯔꯒ ꯌꯥꯕꯅꯦꯕꯀꯣ ꯅꯨꯄꯤꯁꯤꯅ ꯌꯥꯕꯁꯦ ꯀꯩꯅꯣ ꯍꯥꯏꯔꯀꯥꯟꯗ ꯃꯥꯒꯤ ꯂꯝꯗꯨꯒꯤ ꯃꯤꯈꯩꯁ ꯍꯥꯏꯗꯤ ꯃꯥꯅ ꯃꯥꯒꯤ ꯅꯨꯄꯤ ꯄꯤ ꯑꯣꯏꯇꯥꯥꯔꯒꯗꯤ ꯀꯅꯥꯝꯇ ꯁꯤꯍꯟꯕꯤꯒꯅꯣꯅ ꯍꯥꯏꯗꯣꯏꯅꯦꯕ ꯑꯗꯨꯗ ꯍꯥꯏꯥꯏꯕꯒꯤ ꯃ ꯃꯇꯨꯡ ꯏꯟꯅ ꯑꯗꯨ ꯌꯥꯅꯔꯒ ꯃꯥꯁꯦ ꯂꯥꯏꯒꯤ ꯅꯨꯄꯤꯗꯣ ꯑꯣꯏꯈ꯭ꯔꯅꯤꯗꯅꯀꯣ
ꯎ ꯎꯝ
ꯑ ꯅꯣꯡꯃꯁꯦ ꯍꯥꯏꯗꯤ ꯃꯥꯒꯤ ꯂꯝꯗꯨꯒꯤ ꯃꯤꯈꯩꯅ ꯃꯃꯥ ꯃꯄꯥꯁꯤꯅꯁꯨ ꯃꯥꯁꯦ ꯎꯗꯕ ꯀꯨꯏꯔꯦꯅ ꯎꯅꯤꯡꯕ ꯑꯗꯨꯒ ꯃꯥꯅꯁꯨ ꯆꯠꯅꯤꯡꯕꯁꯦ ꯆꯠꯄ ꯐꯪꯗ꯭ꯔꯦꯕ ꯑꯗꯨꯀꯥꯟꯗ ꯃꯥꯁꯦ ꯃꯆꯥꯅꯨꯄꯥ ꯑꯃꯁꯨ ꯄꯣꯛꯑꯒ ꯂꯩꯔꯕꯅꯦꯕꯀꯣ
ꯎꯝ
ꯑꯗ ꯆꯠꯅꯤꯡꯕꯁꯦ ꯆꯠꯄ ꯐꯪꯗ꯭ꯔꯦ ꯃꯌꯨꯝꯒꯤ ꯃꯤꯅ ꯃꯥ ꯎꯅꯤꯡꯕꯁꯤꯁꯨ ꯎꯕ ꯐꯪꯗ꯭ꯔꯦ ꯑꯗ ꯀꯩꯗꯧꯒꯦ ꯍꯥꯏ ꯀꯥꯟꯗ ꯃꯣꯏꯅꯅꯦ ꯍꯨꯏ ꯑꯃꯁꯦ ꯃꯩ ꯊꯥꯗꯣꯏꯅꯦꯕ ꯃꯤ ꯁꯤꯔꯒ ꯃꯩ ꯊꯥꯕ ꯑꯗꯨꯃꯥꯏꯅꯀꯣ ꯑꯗꯥ ꯃꯊꯛ ꯍꯥꯏꯗꯤ ꯃꯩ ꯊꯥꯔꯗꯤ ꯃꯩꯈꯨ ꯀꯥꯏꯗꯅꯀꯣ ꯑꯗ ꯑꯗꯩꯗꯤ ꯃꯣꯏ ꯃꯌꯥꯝꯒꯁꯦ ꯀꯞꯇꯅ ꯈꯣꯠꯇꯅ ꯇꯧꯔꯅꯤ ꯑꯗ ꯃꯣꯏꯅ ꯈꯜꯂꯤꯁꯦ ꯃꯊꯛꯇꯒꯤ ꯌꯦꯡꯉꯛꯄꯗꯗꯤ ꯃꯤ ꯁꯤꯕ ꯑꯗꯨ ꯃꯥꯜꯂꯦꯗꯅ ꯑꯗꯨꯝ ꯑꯩꯩꯈꯨꯁꯨ ꯀꯥꯔꯦ ꯃꯤꯁꯨ ꯀꯞꯄꯕꯅꯤꯅꯀꯣ ꯑꯗꯒꯤꯗꯤ ꯅꯨꯄꯤꯁꯤꯅ ꯃꯥꯏ ꯅꯨꯄꯥꯁꯤꯗ ꯅꯪꯅ ꯃꯤ ꯑꯃꯝꯇ ꯁꯤꯍꯜꯂꯣꯏꯅ ꯍꯥꯏꯈ꯭ꯔꯒ ꯀꯩꯅꯣ ꯇꯧꯔꯤꯁꯦ ꯈꯣꯠꯔꯤꯁꯦꯅ ꯍꯥꯏꯕꯅꯦ ꯑꯗꯨ ꯅꯨꯄꯥꯁꯤꯅꯗꯤ ꯂꯥꯏꯕꯅꯤꯅ ꯃꯥꯅꯗꯤ ꯈꯪ ꯍꯪꯕꯅꯤꯅ ꯍꯥꯏꯗꯤ ꯃꯤ ꯅꯠꯇꯦ ꯍꯨꯏꯅꯦꯅ ꯃꯥꯗꯤ ꯐꯅ ꯌꯥꯝ ꯍꯥꯏꯖꯕ
ꯎꯝ
ꯑꯗꯨꯝ ꯅꯨꯄꯤꯁꯤꯅꯁꯨ ꯊꯥꯖꯗꯕꯒꯤ ꯑꯩ ꯆꯠꯂꯒ ꯌꯦꯡꯅꯤꯅ ꯇꯧꯗꯣꯏꯅꯦꯕꯀꯣ
ꯎꯝ
ꯆꯠ ꯅꯨꯄꯥꯁꯤꯅꯁꯨ ꯍꯣꯏ ꯆꯠꯂꯣ ꯅꯪꯅ ꯌꯥꯝ ꯆꯠꯅꯤꯡꯉꯒ ꯊꯥꯖꯗ꯭ꯔꯒꯗꯤ ꯑꯗꯨꯒ ꯀꯩ ꯍꯥꯏꯅꯤ ꯑꯥ ꯃꯈꯥꯗ ꯆꯠꯂꯒ ꯍꯥꯏꯗꯤ ꯇꯥꯏꯕꯪꯒꯤ ꯆꯤꯟꯖꯥꯛ ꯑꯝꯇ ꯆꯥꯕ ꯌꯥꯗꯦ ꯃꯣꯏꯒ ꯄꯨꯜꯂꯒ ꯆꯥꯃꯤꯟꯅꯗꯅ ꯊꯛꯃꯤꯟꯅꯗꯅ ꯇꯧꯕ ꯌꯥꯗꯦꯅ ꯍꯥꯏꯗꯨꯣꯏꯅꯦꯕꯀꯣ
ꯎ
ꯑꯗ ꯅꯨꯄꯤꯁꯤꯁꯨ ꯍꯣꯏꯗꯤ ꯍꯥꯏꯔꯒ ꯃꯥꯏ ꯃꯆꯥꯁꯤꯁꯨ ꯄꯨꯕ ꯌꯥꯔꯣꯏ ꯍꯥꯏꯕꯅꯦꯕ
ꯎꯝ
ꯄꯨꯗꯕꯤꯗ ꯉꯥꯏꯍꯥꯛꯇꯪ ꯆꯠꯄꯅꯦ ꯍꯥꯏꯔꯒ ꯆꯠꯈ꯭ꯔꯅꯤ ꯑꯗ ꯅꯨꯄꯥꯁꯤꯅ ꯁꯅꯥꯒꯤ ꯀꯩꯔꯥꯛꯀꯁꯦ ꯊꯥꯔꯒ ꯀꯨꯝꯍꯜꯂꯛꯇꯣꯏꯅꯦꯕꯀꯣ
ꯑ
ꯑꯗꯨ ꯀꯨꯝꯍꯜꯂꯛꯄꯁꯤꯗ ꯃꯥꯁꯦ ꯂꯥꯛꯑꯦ ꯌꯧꯔꯀꯥꯟꯗ ꯑꯁꯦꯡꯕꯒꯤꯁꯨ ꯍꯨꯏꯁꯦ ꯑꯣꯏꯔꯦ ꯂꯩꯔꯝꯃꯦꯗꯅ
ꯎꯝ
ꯃꯌꯨꯝꯒꯤ ꯍꯥꯏꯗꯤ ꯃꯃꯥ ꯃꯄꯥꯅꯤꯅ ꯃꯆꯥꯅꯨꯄꯤꯅꯤꯅ ꯅꯨꯡꯁꯤꯕꯅꯤꯅ ꯑꯗꯩꯗꯤ ꯃꯃꯥꯟꯅꯕꯤ ꯀꯩꯅꯁꯨ ꯎꯅꯗꯕꯗꯣ ꯀꯨꯏꯔꯕꯅꯤꯅ ꯆꯥꯃꯤꯟꯅꯈꯤꯁꯤ ꯊꯛꯃꯤꯟꯅꯈꯤꯁꯤ ꯁꯤꯅ ꯍꯥꯏꯔꯛꯇꯣꯏꯅꯦꯕ ꯑ ꯅꯨꯄꯤꯁꯤꯅꯗꯤ ꯍꯥꯏꯗꯤ ꯆꯥꯖꯔꯔꯣꯏ ꯆꯥꯖꯔꯔꯣꯏ ꯍꯥꯏꯕꯁꯦ ꯃꯣꯏꯅ ꯀꯩ ꯍꯥꯏꯅꯤꯩ ꯑꯃ ꯐꯤꯖꯪꯗꯣ ꯐꯤꯖꯪ ꯈꯟꯕꯗꯣ ꯆꯥꯝꯃꯒ ꯅꯤ ꯄꯥꯟ ꯈꯟꯒꯦ ꯍꯥꯏꯗꯤ ꯃꯥꯅ ꯎꯗꯅꯕ ꯈꯣꯠꯇꯅꯕ ꯀ ꯍꯥꯏꯗꯨꯅꯦꯕ ꯑꯗꯩ ꯃꯣꯏꯅ ꯈꯜꯂꯤꯅꯦꯅ ꯇꯧꯔ ꯈꯜꯂꯅꯤ ꯑꯗꯨꯒ ꯍꯥꯏꯗꯤ ꯆꯥꯔꯅꯤꯕ ꯆꯥꯕꯁꯤꯗꯅꯦ ꯃꯥꯗꯤ ꯃꯥꯏ ꯅꯨ ꯎꯄꯥꯜꯗꯨꯗꯤ ꯂꯥꯏꯅꯤꯅ ꯂꯣꯏ ꯈꯪꯉꯦ ꯂꯣꯏ ꯎꯕꯅꯤꯅꯅꯦ ꯑ ꯀꯩꯅꯣ ꯇꯧꯗꯣꯏꯅꯦꯕ ꯍꯥꯏꯗꯤ ꯍꯥꯏꯗꯤ ꯁꯔꯦꯟꯗꯒꯤ ꯃꯥꯅ ꯇꯤꯟ ꯊꯥꯗꯔꯛꯄꯗꯣ ꯃꯥ ꯈꯪꯉꯦ ꯍꯥꯏꯕꯒꯤ ꯇꯥꯏꯞꯇꯀꯣ ꯑꯗꯨꯗꯨꯒꯅꯦ ꯅꯨꯄꯤꯁꯦ ꯑꯗꯨꯒ ꯇꯥꯔꯒ ꯅꯤꯛꯄꯗꯣ ꯄ꯭ꯔꯤꯊꯤꯕꯤꯁꯦ ꯍꯦꯛꯇ ꯍꯣꯏ ꯑꯗꯩꯗꯤ ꯅꯨꯄꯤꯁꯦ ꯄꯥꯈꯠꯇꯅ ꯃꯥꯁꯦ ꯉꯁꯥꯏꯒꯤ ꯀꯩꯔꯥꯛꯇꯣ ꯊꯥꯔ ꯂꯩꯕ ꯀꯩꯔꯥꯛꯇꯨꯗ ꯀꯥꯈꯠꯅꯕꯅ ꯃꯥꯁꯦ ꯆꯦꯟꯁꯤꯟꯕꯅꯦꯕꯀꯣ ꯑꯗ ꯃꯥꯁꯦ ꯅꯪꯍꯧꯗ꯭ꯔꯦ ꯀꯌꯥꯛꯇꯨ ꯆꯤꯡꯈꯠꯈꯤꯕꯅ ꯍꯥꯥꯟꯂꯦ ꯅꯨꯄꯥꯗꯨꯅ ꯑꯃꯨꯛ ꯍꯟꯅ ꯂꯥꯛꯑꯅꯨꯅꯀꯣ
ꯎꯝ
ꯑꯗꯒꯤꯗꯤ ꯑ ꯅꯨꯄꯤꯁꯦ ꯑꯗꯨꯗ ꯑꯗꯨꯝ ꯃꯥꯏ ꯃꯆꯥꯒ ꯅꯨꯄꯥꯒꯗꯤ ꯃꯊꯛꯇ ꯂꯩꯔꯤꯅꯤꯗꯅ ꯑꯗꯨꯒ ꯃꯥꯁꯤꯅ ꯃꯈꯥꯗ ꯍꯥꯏꯗꯤ ꯃꯥꯁꯨ ꯍꯥꯏꯗꯤ ꯃꯥꯏ ꯅꯨꯄꯥꯒ ꯃꯥꯏ ꯃꯆꯥꯒ ꯂꯩꯕꯅ ꯑꯗꯨꯝ ꯄꯥꯝꯖꯅꯤꯗꯅꯀꯣ ꯑꯗꯨ ꯃꯥꯁꯦ ꯃꯈꯥꯗ ꯀꯅꯥꯝꯁꯨ ꯂꯩꯇꯦ ꯃꯥꯁꯦ ꯀꯞꯇꯅ ꯈꯣꯠꯇꯅ ꯑꯗꯨꯝ ꯂꯩꯔꯦ ꯅꯨꯡꯉꯥꯏꯅ ꯂꯩꯕꯗꯣ ꯑꯣꯏ ꯭ꯔꯦꯕ ꯃꯥꯁꯦ ꯑꯗꯨꯒ ꯃꯥꯁꯦ ꯃꯥꯒꯤ ꯃꯄꯥꯝꯒꯤ ꯃꯤꯁꯤꯡꯁꯤꯗꯁꯨ ꯑꯣꯏꯅ ꯁꯥꯎꯔꯦꯕ ꯍꯥꯏꯗꯤ ꯃꯥꯅ ꯆ ꯌꯥꯔꯣꯏ ꯍꯥꯏꯔ ꯅꯣꯏꯅ ꯅꯝꯗꯅ ꯄꯤꯖꯕꯤꯔꯦ ꯁꯨꯃꯥꯏꯅ ꯇꯧꯋꯤꯒꯩ ꯍꯥꯏꯔ ꯁꯥꯎꯕꯗꯣ
ꯎꯝ
ꯑꯗꯨꯒ ꯑꯗꯨꯃꯥꯏꯅ ꯇꯧꯔꯦ ꯃꯥꯁꯦ ꯑꯗꯨꯃꯥꯏꯅ ꯑꯗꯨꯝ ꯂꯦꯜꯂꯦ ꯅꯨꯡꯉꯥꯏꯇ ꯠꯇꯅ ꯑꯗꯨ ꯈꯔ ꯂꯩꯔꯒ ꯉꯥꯏ ꯃꯆꯥ ꯅꯨꯨꯄꯥꯁꯦ ꯁꯤꯁꯨ ꯑꯥꯗ ꯅꯤꯡꯉꯥꯏꯁꯤ ꯌꯥꯝ ꯇꯧꯔꯦꯕ ꯃꯃꯥꯗꯣ ꯎꯗꯕꯒꯤ
ꯎꯝ
ꯑꯗꯨꯒ ꯃꯃꯥꯁꯦ ꯎꯗꯕꯒꯤ ꯅꯤꯡꯉꯥꯏꯁꯦ ꯇꯧꯔꯅꯤ ꯑꯗ ꯈꯔꯗꯤ ꯑꯗꯣ ꯈꯔ ꯑꯗꯨꯝ ꯊꯦꯝꯃꯒ ꯆꯥꯎꯔꯛꯈ꯭ꯔꯦ ꯃꯥꯁꯦ ꯈꯔꯗꯤ ꯆꯥꯎꯔꯛꯈ꯭ꯔꯦꯕ ꯄꯥꯈꯪ ꯃꯆꯥ ꯐꯥꯔꯦꯕ ꯌꯥꯝꯅ ꯆꯥꯎꯕꯕꯨꯗꯤ ꯅꯠꯇꯕ ꯑꯗ ꯃꯥꯅ ꯃꯃꯥꯁꯦ ꯊꯤꯒꯦ ꯊꯤꯒꯦꯅ ꯍꯥꯏꯃꯟꯗꯅ ꯑꯗꯨꯃꯁꯨ ꯍꯥꯏꯗꯤ ꯃꯈꯥꯗ ꯆꯠꯀꯦ ꯃꯃꯥ ꯊꯤꯛꯒꯦꯅ ꯇꯧꯁꯦ ꯃꯄꯥꯁꯤꯅ ꯈꯥꯝꯕꯁꯦ ꯉꯝꯗ꯭ꯔꯦꯕꯀꯣ
ꯎꯝ
ꯑꯗꯨꯒꯤ ꯃꯄꯥꯁꯤꯅ ꯆꯠꯂꯨꯔꯣ ꯆꯠꯂꯒ ꯅꯣꯡꯉꯥꯟꯗ꯭ꯔꯤꯀꯥꯟꯗ ꯍꯜꯂꯛꯑꯣꯅ ꯍꯥꯏꯕꯅꯦꯕ ꯑꯗꯣ
ꯎꯝ
ꯅꯣꯡꯉꯥꯟꯗ꯭ꯔꯤꯀꯥꯟꯗ ꯍꯜꯂꯛꯑꯣꯅ ꯍꯥꯏꯕꯁꯤꯗꯅꯦꯀꯣ ꯃꯥꯁꯦ ꯆꯠꯂꯦ ꯆꯠꯂ ꯑꯉꯥꯡꯅꯤꯅ ꯍꯩꯖꯗꯦꯕ ꯃꯥꯁꯨ ꯈꯪꯉꯕ
ꯎꯝ
ꯆꯠꯂꯒ ꯐꯠꯇꯦ ꯐꯠꯇꯕ ꯃꯤ ꯈꯔ ꯊꯦꯡꯅ ꯑꯃ ꯈꯔ ꯊꯦꯡꯅ ꯃꯥꯏ ꯂꯝꯕꯤꯁꯦ ꯌꯥꯝ ꯄꯟꯕ ꯍꯥꯏꯇꯥꯔꯦꯅꯦ
ꯎꯝ
ꯑꯗꯨꯗꯨꯒ ꯑ ꯍꯥꯏꯗꯤ ꯂꯝꯕꯤꯗꯒꯅꯦ ꯃꯥꯒ ꯊꯦꯡꯅꯕ ꯃꯤꯒꯁꯦ ꯗꯥꯎꯕ ꯌꯥꯕꯒꯨꯝꯕꯀꯣ ꯍꯥꯏꯗꯤ ꯃꯉꯣꯟꯗ ꯃꯇꯦꯡ ꯄꯥꯡꯉꯛꯈ꯭ꯔꯒꯗꯤ ꯌꯥꯝꯅ ꯁꯝꯅ ꯍꯥꯏꯔꯒꯅꯦ ꯃꯐꯝ ꯑꯃ ꯂꯩꯕꯅꯦꯕꯀꯣ ꯍꯥꯏꯗꯤ ꯇꯨꯔꯦꯜ ꯑꯣꯏꯣꯏ ꯀꯩ ꯑꯣꯏ ꯇꯧꯕ ꯁꯤꯗꯅꯦ ꯍꯅꯨꯕꯤ ꯑꯃꯁꯦ ꯉꯥ ꯐꯥꯔ ꯂꯩꯔꯝꯕꯅꯦꯕ ꯃꯥꯅ ꯃꯥꯅꯅꯦ ꯀꯩꯅꯣꯝꯃ ꯍꯪꯕꯁꯤꯗ ꯍꯜꯟꯅꯨꯕꯤꯅ ꯈꯨꯝꯅꯤꯡꯕꯣꯏ ꯈꯨꯝꯅꯤꯡꯗꯕꯣꯏ ꯇꯧꯕ
ꯍꯧꯀꯦ
ꯃꯥꯗꯤ ꯉꯥ ꯑꯝꯇ ꯌꯣꯛꯇ꯭ꯔꯦ ꯏꯟꯗꯨ ꯁꯣꯟꯕꯗ ꯑꯗꯨꯒ ꯑꯅꯕꯤ ꯑꯃꯁꯤꯗꯤꯅꯦ ꯐꯖꯅ ꯂꯥꯟꯊꯣꯛꯄꯤꯗꯣꯏꯅꯦꯕ ꯃꯥꯅꯒ ꯍꯥꯏꯗꯤ ꯏꯔꯣꯏꯕ ꯍꯩꯇꯦ ꯑꯉꯥꯡꯗꯣ ꯇꯨꯔꯦꯟ ꯂꯥꯟꯕ ꯍꯩꯇꯦ ꯑꯗꯨꯅ ꯃꯥꯅꯒ ꯂꯥꯟꯕꯤꯗꯅꯕ ꯑꯗꯨ ꯃꯥꯅ ꯍꯦꯛ ꯍꯦꯛ ꯆꯠꯈꯤꯕꯒꯅꯦ ꯉꯥꯁꯦ ꯍꯦꯛꯇ ꯉ ꯉꯁꯥꯏꯈꯩ ꯉꯥ ꯑꯝꯇ ꯂꯥꯛꯑꯝꯗꯕꯁꯦ ꯉ ꯉꯥꯛꯇ ꯉꯥꯏꯦꯔꯕ ꯍꯧꯖꯤꯛ ꯍꯟꯅꯨꯕꯤꯁꯤꯗ ꯇꯥꯎꯒꯁꯦ ꯌꯥꯈꯠꯂꯛꯄꯤꯗꯨꯅꯦꯕꯀꯣ ꯑꯗꯒꯤꯗꯤ ꯀꯩꯅꯣ ꯇꯧꯔꯦ ꯑꯗꯨꯏ ꯃꯐꯝꯗꯣ ꯍꯧꯖꯤꯛꯐꯥꯎ ꯑꯗꯨꯃꯥꯏ ꯑꯗꯨꯝ ꯉꯥꯡꯅꯔꯤꯕꯀꯣ ꯍꯥꯏꯗꯤ ꯑꯗꯨꯗꯅ ꯉꯥ ꯌꯥꯝ ꯂꯩ ꯑꯃ ꯑꯗꯨꯅ ꯐꯪꯗ꯭ꯔꯤꯗꯣ ꯑꯗꯨꯒꯤꯅꯤ ꯀꯥꯏꯅꯦꯕꯀꯣ ꯃꯥꯁꯤ ꯁꯨꯝ ꯊꯤꯕꯁꯤꯗ ꯆꯤꯡ ꯆꯤꯡ ꯑꯃ ꯌꯧꯔꯛꯑꯦꯕꯀꯣ ꯆꯤꯡꯁꯦ ꯌꯧꯔꯛꯄꯁꯤꯗ ꯃꯥꯁꯦ ꯋꯥꯔꯦꯅ ꯄꯣꯊꯥꯔꯒ ꯇꯨꯝꯃꯤꯀꯥꯟꯗ ꯅꯣꯡꯉꯥꯟ ꯊꯣꯛꯣꯛꯑꯝꯃꯨꯕ
ꯎꯝ
ꯃꯃꯥꯁꯤꯒꯁꯨ ꯎꯅꯍꯧꯗ꯭ꯔꯦꯗꯅ ꯑꯗꯨꯏ ꯆꯤꯡꯗꯨꯗꯅ ꯃꯆꯥꯅꯨꯄꯥꯁꯦ ꯍꯦꯛꯇ ꯂꯥꯏ ꯑꯣꯏꯅ ꯂꯩꯈ꯭ꯔꯦ ꯍꯧꯖꯤꯛ ꯁꯤꯗ ꯑꯃ ꯏꯕꯨꯙ ꯀꯣꯔꯤ ꯐꯥꯕꯅ ꯍꯥꯏꯅꯔ ꯂꯩꯗꯣ ꯑꯗꯨꯒ ꯃꯃꯥꯁꯤꯁꯨ ꯑꯗꯨꯝ ꯌꯥꯝ ꯋꯥꯅ ꯑꯗꯨꯝ ꯂꯩꯈ꯭ꯔꯦꯗꯅꯀꯣ
ꯑꯗꯨꯝ ꯀꯞꯅ ꯂꯩꯈꯔꯦ
ꯎꯝ
ꯑꯗꯨꯃꯥꯏꯅ ꯋꯥꯔꯤꯁꯦ
ꯅꯅ ꯀꯥꯏꯔꯦ ꯈꯪꯉꯤ ꯋꯥꯔꯤꯁꯤꯅ
ꯀꯔꯤꯅꯣ ꯊꯥꯏꯅ ꯂꯥꯏꯔꯤꯛꯇ ꯇꯝꯃꯛꯩꯗꯨꯗꯤ
ꯇꯝꯃꯛꯇꯦꯍꯦ
ꯇꯝꯃꯛꯑꯦ ꯑꯗꯨꯒꯅꯦ ꯀꯩꯅꯣ ꯀꯩꯅꯣꯗꯤ ꯈꯪ ꯂꯥꯏ ꯅꯨꯄꯤ ꯊꯤꯕꯗꯣ ꯅꯣꯏꯒꯤ ꯂꯥꯏ ꯅꯨꯄꯤ ꯊꯤꯕ ꯇꯧꯗ꯭ꯔꯣ
ꯇꯋꯏ
ꯅꯣꯏꯒꯤ ꯂꯥꯏ ꯅꯨꯄꯤ ꯊꯤꯕ꯭ꯔꯣ ꯁꯤꯦꯡꯕ꯭ꯔꯦ ꯑꯗꯨ ꯂꯥꯏ ꯅꯨꯄꯤ ꯍꯣꯏ ꯍꯣꯏ ꯑꯁꯦꯡꯕꯒꯤꯗꯤ ꯅꯠꯇꯦ ꯑꯗꯣ ꯑꯩꯅ ꯍꯣꯏ ꯃꯥꯏꯕꯤꯅꯅꯦꯕ ꯑꯗꯣ ꯑꯗꯨꯒꯤꯗꯣ ꯑꯗꯨꯒꯤ ꯆꯠꯅꯕꯤꯗꯨꯁꯨ ꯍꯧꯖꯤꯛꯀꯤ ꯀꯣꯔꯤ ꯐꯥꯕꯗꯣ ꯏꯕꯨꯗꯧ ꯀꯣꯔꯤ ꯐꯥꯕꯗꯣ ꯃꯥꯅꯅꯦꯕ ꯂꯥꯛꯑꯒ ꯊꯤꯔꯤꯗꯣ ꯅꯣꯏꯒꯤ ꯂꯥꯏꯗꯨꯅ ꯅꯠꯇꯦꯕ ꯃꯥꯒꯤꯅꯦꯕ ꯀꯩꯒꯤꯅꯣ ꯃꯣꯏꯁꯦ ꯊꯥꯏꯅ ꯂꯥꯏꯒꯤ ꯃꯇꯝꯗꯣ ꯑꯗꯨꯗ ꯀꯝꯄꯤꯇꯤꯁꯟ ꯑꯃ ꯇꯧꯕꯅꯦꯕ ꯃꯣꯏꯁꯦ ꯑꯗ ꯍꯧꯖꯤꯛꯀꯤ ꯏꯕꯨꯙꯧ ꯀꯣꯔꯤ ꯐꯥꯕꯁꯤꯅ ꯉꯝꯕ ꯉꯝꯕꯒꯤ ꯍꯥꯏꯗꯤ ꯃꯇꯝꯗꯨꯒꯤ ꯃꯣꯏꯒꯤ ꯃꯥꯡꯉꯣꯟꯗꯒꯤꯁꯨ ꯍꯦꯟꯅ ꯆꯥꯎꯕ ꯂꯝꯗꯨꯒꯤ ꯍꯥꯏꯗꯤ ꯂꯥꯏ ꯍꯥꯏꯇꯥꯔꯦꯅꯦ ꯑꯗꯨꯅ ꯅꯪꯅ ꯑꯄꯥꯝꯕ ꯅꯨꯄꯤ ꯑꯃ ꯈꯜꯂꯣꯒ ꯍꯥꯏꯔꯒꯅꯦ ꯃꯣꯏꯁꯦ ꯃꯨꯛꯅꯥ ꯍꯥꯟꯅ ꯁꯥꯟꯅꯕꯅꯤꯅꯦ ꯃꯨꯛꯅꯥꯗꯨꯗ ꯃꯥꯅ ꯀꯥꯕꯅꯦꯕ ꯑꯗꯨꯒꯤ ꯃꯥ ꯑꯄꯥꯝꯕꯁꯦ ꯈꯟꯕꯅꯦꯕ ꯅꯨꯄꯤꯁꯦ ꯑꯗꯨꯏ ꯆꯠꯅꯕꯤꯗꯣ ꯍꯧꯖꯤꯛꯐꯥꯎ ꯑꯗꯨꯝ ꯇꯧꯔ ꯂꯩꯕ
ꯑꯣ ꯑꯩꯈꯣꯏꯗꯤ ꯑꯁꯦꯡꯕꯩꯗꯤ ꯊꯤꯗꯦ ꯑꯁꯦꯡꯕꯩꯗꯤ ꯀꯅꯥ ꯍꯧꯖꯤꯛ ꯊꯤꯅꯔꯤꯕꯣ
ꯊꯤꯅꯗꯦ ꯊꯤꯅꯗꯦ ꯑꯩꯅ ꯍꯥꯏꯕꯗꯤ ꯁꯨꯝ ꯊꯤꯕ ꯍꯥꯏꯕꯩ ꯋꯥꯅꯦ ꯂꯥꯏ ꯅꯨꯄꯤ ꯊꯤꯕꯒꯤ ꯄ꯭ꯔꯣꯒ꯭ꯔꯥꯝꯗꯣ ꯌꯥꯎꯗꯕꯁꯨ ꯂꯩꯗꯅ
ꯌꯥꯎꯗꯕꯁꯨ ꯂꯩ ꯑꯗꯨꯕꯨꯗꯤ ꯑꯩꯈꯣꯏꯗꯤ ꯌꯥꯎꯗꯤ ꯌꯥꯎꯔ ꯌꯥꯎꯔꯒ ꯑꯗꯨꯝ ꯃꯥꯏꯕꯤꯅ ꯑꯗꯨꯝ ꯀꯩꯅꯣ ꯇꯧꯔꯒ ꯁꯠꯅꯒꯔꯦ
ꯍꯥꯏꯅ ꯀꯩꯁꯨ ꯑꯁꯦꯡꯕ ꯊꯤꯕꯤꯔꯕ ꯍꯥꯏ ꯂꯩꯌꯦ ꯍꯪ ꯂꯩꯌꯦ ꯌꯨꯝꯗ
ꯅꯣꯏ ꯌꯣꯛꯏꯔꯣ ꯅꯠꯇ꯭ꯔꯒ ꯄꯛꯂꯥꯛꯇ ꯂꯥꯛꯄ꯭ꯔꯥꯕ
ꯑꯍꯥꯟꯕꯗꯤ ꯄꯥꯟꯗ ꯂꯥꯛꯄꯁꯨ ꯂꯩꯑꯕ ꯍꯧꯖꯤꯛꯁꯦ ꯂꯩꯌꯦꯕ ꯑꯩꯈꯣꯏꯅ ꯌꯣꯛꯄꯗꯤ ꯅꯠꯇꯦꯕ ꯑꯁꯦꯡꯕꯩꯗꯤ ꯑꯗꯨꯗꯨꯒ ꯀꯣꯟꯅ ꯑꯃ ꯂꯥꯛꯑꯦꯕ ꯃꯁꯥ ꯌꯥꯝ ꯁꯣꯠꯂꯒ ꯑꯃ ꯂꯥꯛꯑꯦꯕ ꯑꯩꯈꯣꯁꯤꯅ ꯃꯁꯥ ꯌꯥꯝ ꯁꯣꯛꯅ ꯂꯥꯛꯄꯁꯤꯗ ꯑꯩꯈꯣꯏꯅ ꯑꯗꯨꯝ ꯑꯗꯨꯝ ꯍꯥꯏꯗꯤ ꯑꯩꯈꯣꯏ ꯃꯥꯥꯅ ꯑꯩꯈꯣꯏ ꯑꯩꯈꯣꯏꯆꯦ ꯑꯣꯏꯅ ꯑꯗꯨꯝ ꯆꯥꯛꯀ ꯊ ꯊꯥꯕꯤꯔꯝꯃꯦꯕ ꯑꯩꯗꯨꯕꯨꯗꯤ ꯁꯤ ꯂꯩꯔꯝꯅꯦ ꯈꯪꯗ꯭ꯔꯦꯕꯀꯣ
ꯑꯥ
ꯑꯗꯨꯒ ꯍꯧꯖꯤꯛꯅ ꯑꯩꯈꯣꯏ ꯌꯨꯝꯗ ꯍꯦꯟꯗ꯭ꯔꯦ ꯑꯗꯨꯝ ꯑꯩꯈꯣꯏꯨꯝꯗ ꯑꯗꯨꯝ ꯂꯩꯔꯦ ꯃꯥꯒꯤ ꯆꯥꯕ ꯊꯛꯄꯗ ꯃꯆꯤꯟꯖꯥꯛ ꯊꯥꯔ ꯊꯣꯜꯂꯒ ꯑꯗꯨꯝ ꯀꯩꯝꯇꯁꯨ ꯆꯥꯗꯦ ꯉꯥ ꯀꯩ ꯀꯩ ꯑꯩꯈꯣꯏꯅ ꯊꯝꯃꯝꯕꯒꯁꯦ ꯑꯗꯨꯝ ꯆꯥꯗꯕꯤꯗ ꯒ꯭ꯌꯥꯟ ꯇꯥꯅ ꯂꯩ
ꯑꯩꯈꯣꯏꯒꯤꯗꯤ ꯂꯩꯌꯦꯕꯀꯣ ꯑꯗꯨꯒꯅꯦ ꯑꯩꯈꯣꯏꯒꯤ
ꯑꯩꯈꯣꯏ ꯀꯔꯤ ꯍꯥꯏꯔꯛꯑꯣ
ꯑꯥ ꯑꯗꯨꯒꯅꯦ ꯑꯩꯈꯣꯏꯒꯤꯗꯤꯅꯦ ꯍꯧꯗꯣꯡ ꯂꯩꯕ ꯑꯗꯨꯅꯅꯦ ꯃꯌꯥꯝ ꯄꯣꯛꯑꯦꯕꯀꯣ ꯑꯗꯨꯒꯅꯦ ꯁꯨꯝ ꯌꯥꯝ ꯁꯤꯒꯜꯂꯦꯕ ꯃꯥ ꯍꯟꯅꯨꯔꯦ ꯍꯅꯨꯨꯔ ꯄꯣꯛꯄꯈꯩꯁꯦ ꯌꯥꯝ ꯁꯤꯒꯜꯂꯦ ꯃꯥ ꯅꯍꯥ ꯑꯣꯏꯔꯤꯀꯥꯟꯗ ꯄꯣꯛꯄꯗꯤ ꯀꯩꯝ ꯇꯧꯗꯦꯕ ꯑꯗꯨꯒꯅꯦ ꯅꯥꯍꯟꯁꯦ ꯑꯃ ꯁꯤꯗꯣꯏ ꯇꯧꯔꯝꯃꯕꯅꯦꯕ ꯇꯤꯟꯅ ꯆꯥꯗꯅ ꯑꯃ ꯍꯧꯗꯣꯡꯒꯤ ꯇꯤꯟꯗꯣ ꯗꯥꯃ ꯑꯃ ꯂꯩꯕ ꯑꯩꯅ ꯄꯥꯎꯗꯔ ꯇꯩꯕꯤꯕꯗꯒꯤ ꯍꯤꯡꯒꯦ ꯇꯧ ꯂꯩꯔꯝꯃꯦ
ꯐꯥ ꯐꯔꯦꯅꯦ ꯅꯪ ꯄꯥꯎꯗꯔ
ꯎꯝ
ꯅ ꯍꯧꯗꯣꯡ ꯀꯌꯥ ꯂꯩꯒꯦ
ꯍꯧꯗꯣꯡ ꯍꯧꯖꯤꯛ ꯑꯗꯨ ꯄꯤꯇ꯭ꯔꯨꯗꯨ ꯊꯥꯔ ꯑꯍꯨꯝ ꯂꯩ ꯃꯌꯥꯝ ꯑꯃꯁꯨ ꯁꯤꯈ꯭ꯔꯦꯗ ꯃꯌꯥꯝꯁꯨ ꯄꯣꯛꯑꯦ ꯃꯤꯉꯣꯟꯗꯁꯨ ꯄꯤꯊꯣꯛꯑꯦ
ꯑꯩꯈꯣꯏꯁꯨ ꯄꯤꯊꯣꯛꯑꯦꯍꯦ ꯑꯩꯈꯣꯏ ꯑꯗꯨꯝ ꯄꯣꯛꯑꯝꯕꯩ
ꯊꯕꯛ ꯇꯧꯔꯣ ꯊꯝꯃꯦ
ꯊꯝꯃꯣ ꯊꯝꯃꯣ